ꯇꯥꯕ꯭ꯔꯣ ꯂꯩꯁꯥꯕꯤ ꯇꯥꯕ꯭ꯔꯣ
ꯇꯥꯕ꯭ꯔꯣ ꯂꯩꯁꯥꯕꯤ
ꯇꯥꯏꯌꯦ ꯂꯩꯁꯥꯕꯤ
ꯀꯔꯤ ꯇꯧꯔꯣ ꯂꯩꯁꯥꯕꯤ
ꯐꯝꯔꯒ ꯂꯩꯌꯦ ꯂꯩꯁꯥ
ꯆꯥꯛꯇꯤ ꯆꯥꯔꯕ꯭ꯔꯣ
ꯍꯣꯏ ꯆꯥꯈ꯭ꯔꯦ ꯅꯪꯗꯤ
ꯑꯩꯗꯤ ꯆꯥꯗ꯭ꯔꯤꯗ
ꯑꯣ
ꯑꯩꯗꯤ ꯑꯆꯥꯄꯣꯠ ꯑꯆꯥꯄꯣꯠ ꯈꯔ ꯆꯥꯕ ꯉꯁꯥꯏꯗꯣ
ꯑꯣ ꯄꯩꯁꯥ ꯌꯥꯝ ꯂꯩꯕ ꯃꯥꯜꯂꯦꯀꯣ
ꯀꯦꯗ ꯑꯩꯗꯤ ꯉꯁꯥꯏꯗꯣ ꯎꯝ ꯕꯤꯌꯥꯔꯅꯤꯅꯦ ꯗꯨꯒ ꯃꯣꯃꯣ
ꯅꯩꯔꯦꯗꯅ ꯃꯤ ꯃꯆꯥ
ꯑꯩ ꯎꯝ ꯉꯥꯏꯍꯥꯛ ꯂꯩꯔꯗꯤ ꯊꯣꯡꯉꯅꯤꯗ ꯅꯪꯗꯤ ꯀꯔꯤ ꯍꯦꯟꯖꯥꯡ ꯆꯥꯕ꯭ꯔꯣ
ꯈꯥꯃꯦꯟ ꯑꯁꯥꯡꯕꯒ ꯑꯂꯨꯒ ꯑ ꯆꯩꯉꯪ ꯑ ꯀꯩ ꯍꯥꯏꯕ꯭ꯔꯥ ꯌꯥꯏꯉꯪ ꯍꯥꯏꯕ꯭ꯔꯥ ꯑꯗꯨꯒꯤ ꯑꯣ ꯑꯗꯨꯒꯤ ꯑꯗꯨꯒꯤ ꯐ꯭ꯂꯥꯋꯔꯗꯣ
ꯎꯝ ꯃꯅꯥ ꯃꯅꯥ ꯅꯠꯇꯦꯕꯣꯀꯣ ꯍꯥꯎꯒꯅꯤ ꯑꯗꯨꯁꯨ ꯍꯥꯎꯕꯅꯦ ꯀꯩ ꯍꯥꯞꯄ꯭ꯔꯥ ꯉꯥꯔꯤ ꯍꯥꯞꯄ꯭ꯔꯥ
ꯉꯔꯤ ꯍꯥꯞꯄꯅꯦ ꯎꯝ
ꯎꯝ ꯃꯤ ꯌꯥꯝ ꯆꯥꯔꯗꯤ ꯍꯥꯎꯕꯅꯦꯗ
ꯑꯩ ꯏꯊꯟꯗ ꯆꯥꯕꯗꯤ ꯉꯁꯥꯏꯗꯣ ꯏꯃꯥꯒ ꯅꯨꯄꯥꯈꯣꯏꯗꯣ ꯑꯃꯨꯛꯈꯣꯏ ꯍꯥꯟꯅ ꯆꯥꯈ꯭ꯔꯦ ꯍꯥꯏꯕ ꯑꯗꯣ ꯑꯩ ꯏꯔꯨꯕ ꯀꯥꯟꯗ ꯑꯗꯨꯒꯤ ꯑꯩ ꯏꯔꯨꯕ ꯂꯣꯏꯔꯒ ꯃꯈꯣꯏ ꯑꯗꯣ ꯑ ꯃꯈꯥ ꯂꯩꯀꯥꯏꯗ ꯑ ꯕꯦꯕꯦꯜ ꯀꯦꯝ ꯂꯩꯅꯀꯣ
ꯑꯣ ꯑꯗꯣ ꯌꯦꯡꯕ ꯆꯠꯄ
ꯑꯩꯈꯣꯏ ꯆꯠꯈ꯭ꯔꯦ ꯑꯩ ꯏꯊꯟꯗ ꯂꯩꯕ ꯍꯧꯖꯤꯛꯁꯦ
ꯑꯣ ꯑꯣ
ꯑꯩꯗꯣ ꯂꯧꯁꯨ ꯆꯠꯄꯒꯤ ꯇꯟꯈ꯭ꯔꯕꯀꯣ ꯑꯗꯨꯒꯤ
ꯑꯥ ꯀꯩꯇꯧꯔꯒ ꯂꯩꯕꯅꯦꯕ ꯉꯁꯤꯔꯣ ꯎꯝ ꯅꯊꯟꯇ
ꯎꯝ ꯑꯩꯈꯣꯏ ꯏꯅꯥꯎꯅꯨ ꯑ ꯏꯃꯥ ꯑ ꯗꯨꯒ ꯑꯩ
ꯑꯣ ꯂꯧ ꯃꯊꯛꯇꯔꯣ
ꯍꯣꯏ ꯃꯊꯛꯇ ꯑꯁ ꯆꯤꯡ ꯀꯥꯕꯅꯦ ꯑꯗꯨꯗꯣ
ꯎꯝ ꯋꯥꯔꯝꯅꯤ
ꯍꯁ ꯌꯥꯎ ꯋꯥꯏꯑꯦ ꯑꯩꯗꯣ ꯑ ꯆꯠ ꯑ ꯍꯞꯇꯥ ꯑꯃꯁꯨ ꯑꯃ ꯑꯅꯤ ꯁꯨꯒꯗꯧꯔꯦ ꯑꯗꯨ ꯆꯠ ꯆꯠꯇ꯭ꯔꯒ ꯑꯃꯨꯛ ꯆꯠꯄꯗꯣ ꯑꯁ ꯌꯥꯝ ꯋꯥꯕꯗꯣ
ꯎꯝ ꯃꯨꯁꯨ ꯃꯨꯔꯅꯤꯅꯦ
ꯃꯨꯈ꯭ꯔꯦ ꯃꯨꯕ ꯀꯥꯟꯗ ꯑꯃꯨꯛ ꯃꯨ
ꯆꯟꯗꯣꯟꯗꯣ ꯇꯩꯌꯣ ꯆꯟꯗꯣꯟꯗꯣ
ꯆꯟꯗꯣꯟ ꯆꯟꯗꯣꯟ ꯂꯩꯇꯦ ꯑꯩ ꯁꯟꯁꯀ꯭ꯔꯤꯟ ꯇꯩꯕꯅꯦ ꯑꯗꯨꯁꯨ ꯑꯦꯁ ꯄꯥꯟꯗꯦꯗꯥ ꯑꯃꯨꯛ ꯑ ꯅꯨꯡꯁꯥ ꯅꯨꯡ ꯗꯤ ꯊꯣꯛꯇꯦ ꯑꯗꯨꯕꯨ ꯑ ꯍꯨꯃꯥꯡ ꯊꯣꯛꯄ ꯑꯥ ꯑꯥ ꯑꯗꯨꯒꯤ
ꯍꯨꯃꯥꯡ ꯊꯣꯛꯄꯒꯤ ꯀꯩꯅꯣ ꯇꯧꯈ꯭ꯔꯦꯕ ꯎꯝ ꯑꯗꯨꯗꯤ ꯁꯟꯁꯀ꯭ꯤꯟꯗꯣ ꯄꯨꯂꯞ ꯄꯨꯂꯞ ꯇꯩꯔꯣ ꯎꯝ ꯃꯌꯥꯝ ꯍꯥꯞꯄꯒ
ꯑꯗꯨ ꯃꯥꯏꯅꯦ ꯊꯧꯈ꯭ꯔꯕ
ꯁꯥꯏꯀꯣ ꯀꯥꯂꯦꯟ ꯂꯥꯛꯄꯁꯦ
ꯍꯣꯏ ꯌꯥꯝ ꯁꯥꯏꯌꯦ ꯑꯩꯒꯤ ꯁꯝꯁꯨ ꯀꯪꯗ꯭ꯔꯤꯌꯦ
ꯑꯩꯗꯤ ꯂꯨꯖꯗ꯭ꯔꯤꯗ ꯎꯝ ꯇꯦꯜꯂꯁꯨ ꯅꯁꯪ ꯁꯝꯗꯤ ꯌꯥꯝꯕꯅꯤꯅꯀꯣ
ꯌꯥꯝꯗꯕꯅꯦꯍꯦ
ꯎꯝ ꯎꯝ ꯌꯥꯝꯕꯅꯤꯗ ꯑꯩꯈꯣꯏꯒꯤ ꯍꯥꯏꯔꯗꯤ ꯑꯩꯈꯣꯏꯗꯤ ꯌꯥꯝꯗꯦꯗ ꯑꯩꯒꯤꯗꯤ ꯃꯤꯅꯤꯠ ꯑꯃ ꯃꯅꯨꯡꯗ ꯀꯪꯉꯦ
ꯎꯝ
ꯑꯩꯗꯤ ꯂꯨꯖꯕ ꯂꯣꯏꯔꯦ ꯅꯨꯡꯁꯤꯠ ꯈꯤꯇꯪ ꯄꯥꯜꯂꯗꯤ ꯑꯗꯨꯝ ꯀꯪꯉꯦ
ꯑꯣ ꯏꯝꯐꯥꯜꯗꯁꯨ ꯑꯦ ꯏ ꯑ ꯁꯣꯔꯤ ꯁꯣ ꯑ ꯅꯪ ꯑ ꯂꯩꯕ ꯃꯐꯝꯗꯣ ꯌꯥꯝ ꯁꯥꯕ ꯅꯠꯇ꯭ꯔꯣ
ꯁꯥꯢꯌꯦ ꯁꯥꯢꯌꯦ ꯀꯩꯁꯨ ꯀꯥꯏꯗꯦ ꯀꯩꯅꯣ ꯃꯅꯤꯄꯨꯔ ꯍꯥꯏꯌꯣ ꯃꯅꯤꯄꯨꯔ
ꯄꯨꯗ ꯑꯗꯨꯝ ꯂꯩꯕꯅꯤꯅꯀꯣ ꯑꯩꯗꯤ
ꯍꯣꯏ ꯁꯥꯏꯌꯦ ꯑꯗꯨ ꯎꯝ ꯅꯣꯏ ꯐꯝꯗꯒꯤꯗꯤ ꯑꯩꯈꯣꯏ ꯃꯐꯝꯅꯗꯤ ꯏꯪꯉꯦꯗ ꯈꯔ ꯍꯥꯏꯔꯗꯤꯀꯣ
ꯑꯗꯨ ꯎꯔꯝꯒꯅꯤ
ꯎꯝ
ꯉꯁꯤꯗꯤ ꯀꯩꯗꯧꯔꯦ ꯅꯪ
ꯑꯩꯗꯣ ꯆꯠꯇꯦꯗ ꯀꯣꯏꯆꯠ ꯆꯠꯄꯅꯦ ꯉꯁꯤꯗꯤ ꯀꯣꯏꯆꯠ ꯆꯠꯄ꯭ꯔꯒ ꯂꯩꯕꯅꯦ ꯑꯩ ꯏꯃꯥꯟꯅꯕꯤꯁꯤꯡꯒ ꯀꯣ ꯑꯆꯥꯄꯣꯠ ꯆꯥꯕ ꯆꯠ ꯄ ꯑꯗꯅꯦ ꯄꯨꯛꯁꯦ ꯅꯥꯔꯦꯕ ꯑꯩꯁꯦ ꯊꯥꯎꯒꯨꯝꯕ ꯃꯣꯔꯣꯛꯀꯨꯝꯕ ꯌꯥꯝ ꯆꯥꯕꯒꯤꯀꯣ
ꯎꯝ ꯑꯗꯨꯒꯤꯅꯤꯅꯦ ꯋꯥꯁꯔꯨꯝ ꯆꯪꯕꯗꯣ ꯅꯪ ꯉꯁꯥꯏ
ꯑꯝ ꯑꯗꯨꯒꯤꯅꯦ ꯑꯩ ꯄꯨꯛ ꯅꯥꯕꯒꯤꯀꯣ
ꯎꯝ
ꯃꯍꯤ ꯐꯥꯏꯕ
ꯎꯝ ꯑꯗꯣ ꯍꯤꯗꯥꯛ ꯇꯥꯕ꯭ꯔꯥ
ꯀꯩꯁꯨ ꯇꯧꯔꯣꯏꯗ ꯑꯩ ꯅꯍꯥꯟ ꯎꯝ ꯈꯔ ꯀꯨꯔꯇꯝ ꯈꯔ ꯀꯨꯏꯅ ꯐꯥꯏꯗꯕꯒꯤꯀꯣ
ꯑꯁ
ꯐꯥꯏꯕꯗ ꯃꯍꯤ ꯊꯣꯛꯂꯛꯄ ꯍꯧꯖꯤꯛ ꯐꯥꯏꯕ ꯂꯣꯏꯕꯗꯗꯤ ꯅꯥꯗ꯭ꯔꯦ
ꯑ ꯑꯗꯨꯀꯣ ꯑ ꯒꯣꯕꯥ ꯃꯅꯥꯗꯣ ꯆꯥꯎꯋꯣ
ꯂꯩꯇꯦ ꯄꯨꯡꯇꯣꯟ ꯍꯥꯏꯌꯣ ꯄꯨꯡꯇꯣꯟ ꯎꯝ
ꯆꯥꯔꯗꯤ ꯐꯩꯌꯦ ꯍꯥꯏꯌꯦ
ꯑꯩꯈꯣꯏ ꯁꯤꯗꯗꯤ
ꯄꯨꯡꯇꯣꯟ ꯍꯥꯏꯕ ꯑꯣ
ꯑꯗꯨ ꯀꯩꯁꯨ ꯇꯧꯔꯔꯣꯏꯗ ꯑꯗꯨ ꯉꯁꯥꯏꯗꯤ ꯄꯨꯛ ꯅꯥꯏꯕꯅꯦꯕꯀꯣ ꯃꯣꯏ ꯗꯤ ꯎꯝ ꯀꯩꯅꯣꯁꯦ ꯆꯥꯕꯁꯦ ꯊꯥꯎ ꯌꯥꯝꯕꯅꯤꯅ
ꯎꯝ ꯑꯩ ꯑꯗꯨꯒ ꯑ ꯑꯂꯤꯕꯨꯁꯨ ꯑꯣꯏ ꯏꯅꯦꯕ ꯍꯣꯏ ꯊꯥꯎꯗꯣ ꯑꯗꯨꯝ ꯑꯃꯨꯛ ꯉꯧꯕ ꯑꯗꯨꯝ ꯑꯗꯨꯝꯁꯨ ꯇꯧꯕꯅꯦ ꯎꯝ
ꯐꯠꯇꯕ ꯑꯗꯨꯝ ꯅꯍꯥꯟ ꯆꯥꯗꯕꯒꯤ ꯉꯁꯤ ꯑꯃꯨꯛꯀ ꯆꯥꯕꯒꯤꯀꯣ ꯏꯁꯥꯗꯣ ꯀꯩꯅꯣꯝꯃ ꯇꯧꯋꯦꯕ ꯂꯩꯕ ꯅꯨꯡꯉꯥꯏꯇꯦꯕ
ꯎꯝ
ꯅꯣꯏꯔꯦ ꯑꯩꯗꯤ ꯍꯧꯖꯤꯛꯀꯥꯟ ꯌꯥꯝꯅ
ꯑꯁ ꯑꯩꯁꯨ ꯌꯥꯝ ꯅꯣꯏꯈ꯭ꯔꯝꯅꯦ ꯑꯗꯣ ꯈꯔꯗꯤ ꯀꯪꯈ꯭ꯔꯦ ꯅꯍꯥꯟ ꯂꯥꯛꯄꯒ ꯀꯝꯄ꯭ꯌꯔ ꯇꯧꯔꯗꯤ ꯑꯩ
ꯑꯩꯗꯤꯀꯣ ꯇꯨꯝꯗꯕ ꯆꯥꯛꯇꯤ ꯌꯥꯝ ꯆꯥꯏꯌꯦ ꯇꯨꯝꯕ ꯌꯥꯗꯕꯀꯣ ꯑꯩꯁꯦ
ꯍꯥ
ꯇꯨꯝꯕ ꯌꯥꯗꯕ
ꯍꯧꯖꯤꯛꯀꯥꯟꯔ
ꯑ ꯇꯨꯝꯕ ꯁꯨꯛꯌꯥ ꯌꯥꯗꯕꯀꯣ ꯑꯩꯁꯦ ꯕꯣꯜ ꯌꯦꯡꯉꯦꯕ ꯑꯗꯣ ꯕꯣꯜ ꯌꯦꯡꯗ꯭ꯔꯁꯨ ꯇꯨꯝꯕ ꯌꯥꯗꯕꯀꯣ ꯑꯩꯁꯦ ꯈꯪꯗꯦ ꯀꯔꯤꯅꯣꯃ ꯇꯧꯔꯦ ꯑꯩ ꯍꯛꯆꯥꯡꯁꯦ ꯑꯗꯨꯅ ꯍꯧꯖꯤꯛ ꯃꯤ ꯊꯦꯔꯦꯜ ꯑꯣꯏꯅ ꯃꯨꯨꯔꯦꯕ
ꯏꯁꯇ꯭ꯔꯦꯁ ꯂꯩꯕꯒꯤꯔ ꯅꯪꯁꯦ
ꯁꯦ ꯃꯁꯛ ꯊꯤꯕꯅꯤꯗ
ꯎꯝ ꯌꯥꯝ ꯊꯤꯕꯅꯦ ꯇꯨꯝꯅꯕꯗꯣ ꯑꯩ ꯀꯣ ꯎꯝ ꯅꯍꯥꯟ ꯑꯗꯣ ꯑꯩꯈꯣꯏ ꯗꯤꯁ ꯁꯤꯃꯤꯁꯇꯔ ꯀꯣ ꯑꯩꯈꯣꯏꯗꯣ ꯗꯤꯖꯔꯗꯦꯁꯟ ꯇꯧꯋꯦꯕ ꯑꯗꯣ ꯑꯩꯈꯣꯏꯗꯣ ꯄꯨꯡ ꯑꯃ ꯅꯨꯡꯗꯥꯡꯗ ꯑꯗꯨꯝ ꯗꯨꯝꯃ ꯍꯞꯇꯥ ꯑꯃꯗꯣ ꯑꯗꯨꯃꯥꯏ ꯇꯧꯋꯦꯕ ꯑꯗꯨꯗꯣ ꯅꯥꯅꯤꯡꯉꯥꯏ ꯑꯗꯨꯝ ꯇꯧꯕꯅꯦ ꯌꯥꯝ ꯋꯥꯏꯌꯦ ꯗꯣ ꯃꯤꯠꯈꯣꯏꯖꯨ
ꯋꯥꯏꯌꯦ ꯃꯤꯠꯀꯤꯅꯤꯛ ꯃꯤꯠꯇꯨꯁꯨꯀꯣ ꯀꯩꯅꯣꯝꯃ ꯇꯧꯕꯅꯦ ꯑꯃꯨꯕꯗꯣ
ꯑꯥꯎ ꯇꯧꯋꯦ ꯎꯝ
ꯃꯨꯕ ꯁꯔꯀꯜ ꯂꯩꯕꯅꯦ
ꯑꯗꯣ ꯐꯣꯟ ꯌꯦꯡꯕꯁꯨꯀꯣ ꯅꯥꯕꯅꯦ ꯃꯤꯠꯗꯣ ꯎꯝ
ꯇꯧꯋꯦ ꯇꯨꯝꯕ ꯅꯨꯡꯉꯥꯏꯇꯕꯁꯨ ꯋꯥꯏꯌꯦꯀꯣ
ꯎꯝ ꯅꯪꯗꯤ ꯆꯍꯤ ꯃꯔꯤꯒꯤ ꯇꯝꯒꯦꯔꯥ ꯅꯠꯇ꯭ꯔꯒ ꯑ ꯑꯍꯨꯝꯒꯤ ꯇꯝꯒꯦꯔꯥ
ꯑꯩꯗꯤ ꯈꯪꯗꯦ ꯑꯃꯨꯛꯀ ꯂꯩꯕ ꯌꯥꯏꯦ ꯑꯩ ꯆꯍꯤ ꯃꯔꯤ ꯂꯩꯕ ꯌꯥꯏꯌꯦ ꯑꯦꯛꯖꯥꯝ ꯊ ꯊꯥꯅꯤꯡꯉꯥꯏꯀꯣ
ꯎꯝ
ꯃꯄꯥꯜ ꯂꯝꯗ ꯆꯠꯅꯤꯡꯉꯥꯏ ꯇꯧꯕꯗꯣ ꯍꯧꯖꯤꯛ ꯎꯝ ꯃꯣꯏꯗꯤ ꯀꯩꯅꯣ ꯇꯧꯋꯦꯕ ꯍꯥꯏꯗꯤ ꯀꯣꯂꯦꯖ ꯑꯐꯕꯗ ꯆꯪꯅꯤꯡꯉꯥꯏꯀꯣ
ꯎꯝ
ꯑꯗꯨ ꯈꯪꯗꯦ ꯑꯦꯛꯖꯝ ꯊꯥꯅꯤꯉꯥꯏ ꯇꯧꯒꯦ
ꯎꯝ ꯎꯝ ꯑꯗꯨꯁꯨ ꯐꯩꯌꯦ ꯌꯥꯝ
ꯎꯝ ꯃꯄꯥꯟ ꯂꯝꯗ ꯂꯩꯅꯤꯉꯥꯏ ꯀꯣ
ꯅꯣꯏ ꯑꯦꯝ ꯕꯤ ꯑꯦ ꯇꯝꯒꯦ ꯍꯥꯏꯕ ꯅꯠꯇ꯭ꯔꯣ
ꯇꯝꯒꯅꯤ ꯎꯝ
ꯇꯥꯕ꯭ꯔꯣ
ꯇꯝꯒꯅꯤ ꯍꯣꯏ ꯑꯗꯨ ꯑꯁꯤ ꯂꯣꯏꯔꯒ ꯇꯝꯒꯅꯤ
ꯎꯝ ꯑꯩꯈꯣꯏ ꯑꯅꯤ ꯆꯪꯃꯤꯟ ꯑꯦ ꯇꯝꯃꯤꯟꯅꯁꯦ
ꯎꯝ ꯎꯝ ꯅꯪꯗꯤ ꯅꯪ
ꯇꯝꯂꯅꯤ ꯇꯝꯅꯤꯡꯔꯗꯤ
ꯑꯣ ꯑꯦꯛꯖꯥꯝ ꯊꯥꯅꯤꯡꯉꯥꯏ
ꯍꯟꯗꯛꯀꯥꯟꯗꯤ ꯎ ꯑꯩ ꯑꯗꯨꯝ ꯈꯪꯗꯦ ꯀꯩꯇꯧꯁꯤꯔꯥ ꯊꯕꯛ ꯇꯧꯁꯤꯔꯥ ꯈꯟꯕꯅꯦ
ꯑꯣ ꯀꯩ ꯊꯕꯛ
ꯑꯗꯨꯝ ꯌꯥꯝ ꯂꯩꯅꯀꯣ ꯑꯦꯛꯁꯄꯔꯤꯌꯦꯟꯁꯀꯤ
ꯑꯣ ꯊꯕꯛ ꯍꯣꯏ ꯊꯕꯛ ꯇꯝ ꯇꯧꯕꯁꯨ ꯌꯥꯏ ꯑꯗꯨꯒ ꯊꯕꯛ ꯇꯧꯅ ꯇꯧꯅ ꯂꯥꯏꯔꯤꯛ ꯄꯥꯕꯁꯨ ꯌꯥꯏꯌꯦꯀꯣ
ꯎꯝ ꯀꯣ ꯑꯗꯨ ꯇꯝꯁꯨ ꯇꯝꯅꯤꯡꯗꯕ ꯑꯗꯨ ꯑꯦꯀꯨꯅꯣꯃꯤꯛꯁ ꯇꯧꯕꯗꯣ
ꯎꯝ
ꯅꯪꯍꯧꯗ꯭ꯔꯗꯤ ꯆꯍꯤ ꯑꯃꯒꯤꯁꯨ ꯐꯔꯛ ꯇꯥꯕ ꯀꯩꯁꯨ ꯈꯪ
ꯎꯝ ꯅꯣꯏꯒꯤꯗꯤ ꯑꯦꯛꯖꯥꯝꯒꯨꯝꯕ ꯂꯩꯇ꯭ꯔꯣ ꯊꯥꯅꯤꯉꯥꯏ
ꯂꯩꯗꯤ ꯂꯩꯕꯅꯦ ꯑꯩꯗꯤ ꯊꯥꯔꯔꯣꯏ
ꯑꯣ ꯀꯔꯤꯒꯤ
ꯈꯪꯗꯦꯗ ꯌꯦꯡꯒꯦ
ꯑꯩ ꯑꯩꯁꯤ ꯈꯪꯗ꯭ꯔꯦꯗ ꯀꯔꯤ ꯇꯧꯒꯗꯕꯅꯣ
ꯈꯪꯗ꯭ꯔꯤꯀꯣ ꯄꯨꯟꯁꯤꯁꯦ
ꯄꯨꯟꯁꯤꯁꯦ ꯋꯥꯔꯦ
ꯎꯝ ꯋꯥꯔꯦ ꯁꯦꯡꯕꯒꯤ ꯀꯩ ꯌꯦꯟꯁꯥꯡ ꯊꯣꯡꯒꯦꯔꯥ ꯉꯁꯤ
ꯑꯩ ꯈꯪꯗꯦꯗ ꯆꯥꯔꯔꯣꯏꯁꯤꯔꯥ ꯆꯥꯁꯤꯔꯥ ꯑꯩ
ꯃꯇꯝ ꯑꯗꯨꯝ ꯆꯞ ꯆꯥꯅ ꯆꯥꯎꯋꯣ ꯑꯗꯨ ꯅꯠꯇ꯭ꯔꯗꯤ ꯍꯛꯆꯥꯡꯗꯣ ꯁꯣꯟꯒꯅꯤ
ꯑꯩꯗꯣ ꯄꯨꯛ ꯊꯟꯕꯀꯣ
ꯎꯝ
ꯏꯊꯟꯇ ꯂꯩꯕꯅꯤꯅ ꯆꯥꯛ ꯆꯥꯕꯁꯦ ꯅꯨꯡꯉꯥꯏꯇꯦꯕ
ꯎꯝ
ꯇ ꯂꯩꯃꯤꯟꯅꯔꯗꯤ ꯈꯔ ꯄꯨꯟꯅ ꯆꯥꯕꯗꯣ ꯍꯥꯎꯋꯦꯕꯀꯣ ꯏꯊꯟꯇꯅꯤꯅ ꯆꯥꯕ ꯇꯜꯂꯦꯕ
ꯎꯝ
ꯑꯗꯨ ꯈꯪꯗꯦ ꯍꯖꯤꯛ ꯄꯨꯡ ꯇꯔꯦꯠ ꯇꯔꯦꯠ ꯇꯥꯔꯝꯃꯅꯤꯀꯣ
ꯖꯤꯛꯁꯤ ꯑ ꯇꯔꯦꯠ ꯎꯝ ꯇꯥꯔꯦ
ꯑꯥ ꯈꯪꯗꯦ ꯑꯩ ꯀꯔꯤ ꯇꯧꯁꯤꯔꯥ ꯌꯦꯟ ꯊꯣꯡꯕ ꯆꯥꯁꯤꯔꯥ
ꯌꯦꯟ ꯂꯧꯕ ꯆꯠꯂꯣ ꯑꯗꯨꯒ ꯊꯣꯡꯉꯣ
ꯎꯝ ꯑꯗꯨ ꯇꯧꯁꯤꯔꯥ ꯈꯟꯕ
ꯅꯥꯥꯛꯀꯅꯤꯅꯀꯣ ꯅꯈꯣꯏꯒꯤꯗꯤ
ꯎꯝ ꯑꯩꯈꯣꯏꯗꯤ ꯅꯛꯄꯅꯤꯅꯀꯣ ꯑꯩꯈꯣꯏꯗꯤ ꯁꯤꯗ ꯑꯗꯨꯝ ꯎꯝ ꯌꯦꯟꯗꯣ ꯀꯛꯑꯒ ꯌꯣꯜꯂꯦꯕ
ꯎꯝ ꯎꯝ
ꯑꯗꯨ ꯑꯗꯨꯒꯤ ꯑꯗꯨꯝ ꯐꯠ ꯊꯣꯛꯑꯒ ꯀꯦꯖꯤ ꯑꯃꯒꯨꯝꯕ ꯀꯦꯖꯤ ꯑꯃꯗꯤ ꯆꯥꯕ ꯉꯝꯃꯣꯏꯗ
ꯉꯝꯃꯣꯏꯍꯦ ꯅꯪ ꯑꯩꯠꯇꯤꯒꯨꯝꯕꯒꯤ ꯂꯧꯑꯣ ꯇꯤ ꯂꯧꯕ ꯌꯥꯕ꯭ꯔꯥ ꯆꯥꯝꯃ ꯌꯧꯗ꯭ꯔꯁꯨ
ꯎꯝ ꯌꯥꯏꯑꯦ
ꯎꯝ ꯎꯝ ꯎꯝ ꯑꯗꯨ ꯆꯔꯥ ꯑꯅꯤ ꯆꯥꯕ ꯌꯥꯔꯦꯅ ꯃꯣꯔꯅꯤꯡ ꯐꯥꯎ
ꯆꯥꯕ ꯌꯥꯏꯌꯦ ꯑꯩ ꯑꯗꯨꯁꯨ ꯑꯩꯁꯦ ꯌꯦꯟ ꯆꯥꯅꯤꯡꯗꯕ ꯍꯛꯆꯥꯡꯁꯦ ꯑꯃꯨꯛꯀ ꯁꯥꯕꯅꯤꯅꯀꯣ ꯑꯩ ꯌꯦꯟ ꯆꯥꯕ ꯌꯥꯥ
ꯇꯤꯟ ꯐꯤꯁ ꯀꯨꯝꯕꯗꯤ ꯆꯥꯗ꯭ꯔꯣꯅꯪ ꯅꯊꯟꯗ ꯑꯣꯏꯔꯗꯤ ꯑꯗꯨ ꯑꯗꯨꯁꯨ ꯆꯥꯕ ꯌꯥꯏꯅꯦ
ꯑꯩ ꯍꯩꯅꯗꯕ ꯃꯅꯝ ꯑꯃ ꯅꯝꯕ
ꯌꯦꯔꯨꯝ ꯉꯧꯔꯒ ꯉꯧꯔꯣꯗꯨꯗꯤ
ꯎꯝ ꯑꯗꯨꯅ ꯐꯔꯦ ꯊꯥꯎꯒꯨꯝꯕ ꯆꯥꯅꯤꯡꯗꯦꯕ ꯍꯛꯆꯥꯡꯁꯦ ꯋꯥꯏꯑꯦꯕ
ꯎꯝ ꯀꯥꯡꯁꯣꯏꯒꯨꯝꯕꯗ ꯊꯣꯡꯉꯣ ꯑ ꯀꯤꯗꯦꯗ
ꯀꯤꯕ ꯃꯥꯂꯦ
ꯀꯤꯗꯦꯍꯦ ꯑꯩꯗꯤ ꯑꯗꯨꯝ ꯂꯩꯈ꯭ꯔꯕ